ꯑꯜꯂꯣ ꯍꯜꯂꯣ꯫
ꯑꯥꯑ ꯀꯩꯗꯧꯔꯤꯅꯣ?
ꯀꯩꯁꯨ ꯇꯧꯗꯦ ꯗꯥ ꯑꯗꯨꯝ ꯍꯞꯄꯒ ꯂꯩꯕꯅꯤ
ꯀ꯭ꯂꯥꯁꯀꯨꯝꯕ ꯂꯩꯇꯕ꯭ꯔꯥ?
ꯂꯩꯇꯦ ꯆꯠꯇꯦ꯫ ꯀꯥꯏ ꯗꯥ ꯑꯗꫭ ꯍꯧꯗ꯭ꯔꯤꯕꯥ ꯑꯩꯗꯤ
ꯑꯣꯍꯍ
ꯑꯦꯠꯃꯤꯁꯟ ꯉꯁꯤ ꯇꯧꯔꯨꯕꯅꯤ ꯑꯧ
ꯑꯥ ꯑꯠꯆꯥ ꯑꯠꯆꯥ ꯀ꯭ꯔꯤ ꯀꯔꯤ ꯀꯣꯂꯦꯖꯇꯥ ꯇꯝꯒꯦ ꯈꯟꯕꯅꯣ꯫
ꯪꯈꯪꯗꯦꯗꯥ ꯆꯤꯡꯗ ꯑꯣꯏꯅ ꯇꯝꯈ꯭ꯔꯒꯦ꯫
ꯑꯣ ꯀꯔꯤꯒꯤꯔꯥ ꯆꯤꯡꯅ ꯅꯨꯡꯉꯥꯏꯕ꯭ꯔꯥ ꯁꯤꯗ ꯂꯥꯛꯑꯣ ꯅꯪ
ꯂꯥꯛꯅꯤꯡꯗꯦ ꯑꯩ
ꯑꯁꯤꯗ ꯀꯣꯂꯦꯖ ꯑꯐ ꯑꯐꯕ ꯂꯩꯌꯦ ꯔꯥꯔꯤꯛ ꯀꯟꯅ ꯄꯥꯔꯒ
ꯑꯩ ꯂꯥꯏꯔꯤꯛ ꯀꯥꯟꯅꯥ ꯄꯥꯅꯤꯡꯗꯕꯒꯤꯅꯤꯅꯦ꯫
ꯍꯥꯥꯍ
ꯄꯥꯅꯤꯡ ꯗꯦ ꯕꯥ ꯀꯥꯟꯅ
ꯑꯥꯑ ꯑꯗꯨꯒꯤ ꯆꯤꯡꯗꯥ ꯑꯣꯏꯅꯀꯣ꯫
ꯎꯝ ꯍꯨꯛ
ꯆꯥꯛꯇꯤ ꯆꯥ꯭ꯔꯕꯥ
ꯑꯧ ꯆꯥꯔꯦ꯫ ꯅꯪꯗꯤ ꯀꯣꯔ°ꯖ ꯀꯥꯔꯕꫭ
ꯑꯩꯗꯤ ꯀꯣꯂꯦꯖ ꯂꯣꯏꯈꯔꯦ꯫
ꯑꯥꯁ ꯂꯣꯏꯔꯝꯒꯅꯤꯕꯥ ꯈꯪꯉꯕꯥ
ꯀꯔꯤꯒꯤ ꯈꯟꯖꯦꯜꯗꯗꯒꯤ ꯈꯪꯕꯔꯥ꯫
ꯑꯧꯧ
ꯎꯝ ꯑꯩ ꯅꯍꯥꯟ ꯂꯥꯁ ꯏꯌꯔ ꯂꯣꯏꯕꯅꯦ꯫
ꯑꯣ ꯑꯁꯤꯗꯤ ꯑꯍꯥꯟꯅꯤꯅꯥ,,,,
ꯍꫭꯏ ꯅꯪꯉꯣꯟꯗꯗꯤ ꯅꯪꯉꯣꯟꯗꯒꯤꯗꯤ ꯈꯔ ꯑꯍꯟ ꯑꯣꯏꯔꯦ ꯍꯣꯏ꯫
ꯎꯝꯝ
ꯇꯆꯦ ꯀꯒꯦꯔꯥ ꯀꯧꯑꫭ
ꯑ°
ꯀꯔꯤ ꯃꯊꯦꯟ ꯆꯥꯔꯒꯦ?
ꯑꯥ ꯉꯁꯤ ꯑꯥ ꯍꯋꯥꯏꯒꯥ ꯑꯔꯨ ꯒꯥ ꯆꯥꯗꯦꯗ ꯀꯥꯏꯗꯒꯤ꯫ ꯍꯥꯋꯏꯒꯥ ꯑꯔꯨꯒ ꯇꯥꯅꯤꯡꯗꯦ ꯍꯦ ꯅꯨꯡꯁꯤꯗ꯭ꯔꯣ
ꯊꯕꯛ ꯂꯩꯇꯕ꯭ꯔꯣ ꯅꯪ꯫
ꯀꯗꯥꯏꯗꯒꯤ ꯊꯕꯛꯅꯣ? ꯂꯣꯏꯔꯦ ꯂꯣꯏꯅꯥ꯫ ꯂꯣꯏꯔꯦ ꯉꯔꯥꯡ ꯎꯝ ꯍꯧꯔꯦꯕ ꯍꯧꯕꯕꯨꯗꯤ ꯑꯩ ꯑꯦꯠꯃꯤꯁꯟ ꯇꯧꯗ꯭ꯔꯤꯕ ꯉꯁꯤ ꯇꯧꯔꯅꯤꯕ
ꯑꯣ
ꯏꯆꯦꯗ ꯇꯧꯍꯟꯈ꯭ꯔꯒꯦ ꯑꯗꯨꯅ ꯁ꯭ꯀꯨꯜ ꯀꯥꯕꯅ ꯃꯊꯪ ꯊꯥꯗ
ꯑꯣ ꯅꯨꯡꯉꯥꯏꯔꯦꯅꯦ ꯅꯣꯏꯒꯤ ꯁ꯭ꯀꯨꯜ ꯀꯥꯕ ꯁꯇꯥꯏꯜ ꯖꯤ
ꯎꯝ
ꯑꯂꯕꯦꯟ ꯇꯨꯋꯦꯜꯄꯗꯤ ꯔꯤꯖꯜ ꯔꯤꯖꯜ ꯀꯃꯥꯏꯅ ꯇꯧꯕ꯭ꯔꯥ ꯇꯨꯋꯜꯞꯇꯤ ꯅꯨꯡꯉꯥꯏꯈꯤꯕ꯭ꯔꯥ
ꯑꯍꯣ ꯑꯩ ꯍꯥꯏꯗꯤ ꯏꯂꯤꯕꯦꯟ ꯀꯥꯗ ꯉꯥꯏꯔꯤꯕ
ꯑꯠꯆꯥ ꯑꯩꯗꯤ ꯀꯣꯂꯦꯖ ꯀꯥꯕ ꯍꯧꯒꯗꯕ꯭ꯔꯥ ꯈꯟꯕ
ꯑꯩꯁꯨ ꯀꯔꯤꯅꯣ ꯈꯟꯕꯅꯤ ꯆꯍꯤꯗꯤ ꯀꯌꯥ ꯁꯨꯔꯦ ꯑꯗꯨꯗꯤ
ꯎꯝ ꯂꯥꯏꯔꯤꯛ ꯀꯟꯅ ꯄꯥꯒꯗꯕ ꯃꯇꯝꯅꯦ ꯀꯔꯤꯔꯥ ꯍꯟꯗꯛ
ꯀꯗꯥꯏꯗꯒꯤ ꯆꯪꯗ꯭ꯔ‌ꯦ ꯆꯪꯗ꯭ꯔꯦ
ꯑꯗꯣ ꯃꯦꯇ꯭ꯔꯤꯛꯗꯤ ꯀꯃꯥꯏꯅ ꯇꯧꯕ꯭ꯔ
ꯃꯦꯇ꯭ꯔꯤꯛꯇꯤ ꯊꯥꯔꯦꯅ ꯂꯣꯏꯔꯦꯅ
ꯔꯤꯖꯥꯜꯗꯣ ꯍꯥꯏꯕꯅꯦ ꯇꯣꯞꯄꯔꯒ ꯊꯣꯛꯄ꯭ꯔꯥ ꯑꯥ
ꯅꯥꯏꯟꯇꯤ ꯅꯥꯏꯟ ꯈꯛꯇꯅꯤꯗ
ꯑ ꯐꯥꯏꯅꯦ ꯐꯥꯏꯅꯦ ꯅꯪ ꯃꯈꯣꯟꯁꯦ ꯑꯩ ꯈꯪꯅꯤ ꯈꯪꯕ ꯈꯪꯅꯤꯡꯉꯥꯏ ꯑꯁ ꯃꯥꯜꯂꯦ
ꯋꯥꯠꯂꯤ ꯋꯥꯠꯂꯤ ꯅꯠꯇꯦꯍꯦ ꯅꯪ ꯈꯜꯂꯤꯗꯣ ꯂꯣꯏ ꯂꯥꯟꯂꯦꯍꯦ
ꯎꯝ ꯍꯥꯏꯗꯤ ꯃꯥꯟꯅꯕ ꯃꯌꯥꯝ ꯌꯥꯎꯋꯦꯕ ꯑꯩꯈꯣꯏꯔꯣꯝꯗꯒꯤꯀꯣ ꯑꯩꯈꯣꯏ ꯈꯨꯟꯔꯣꯝꯗꯒꯤ ꯎꯝ ꯍꯥꯏ ꯋꯥ ꯉꯥꯡꯕ ꯋꯥ ꯉꯥꯡꯕ ꯃꯑꯣꯡꯗꯨꯗ ꯈꯪꯉꯤꯅꯀꯣ ꯑꯁꯤ ꯑꯁꯤꯔꯣꯝꯗꯒꯤ ꯉꯥꯡꯕ ꯃꯥꯜꯂꯦ ꯑꯁꯤ ꯁꯥꯏꯠꯗꯒꯤ ꯃꯤ ꯃꯥꯜꯂꯦ ꯍꯥꯏꯕꯗꯣ
ꯑꯗꯨꯗꯤ ꯃꯩꯇꯩ ꯁꯥꯔꯒꯦ
ꯃꯩꯇꯩ ꯁꯥꯕ ꯍꯩꯔꯣꯏ ꯅꯪ ꯅꯪꯒꯤꯗꯣ ꯉꯥꯡꯕꯗꯨꯗ ꯈꯪꯉꯦ
ꯎꯝ ꯅꯪꯗꯤ
ꯑꯩꯗꯤ ꯍꯩꯌꯦ ꯃꯤ ꯍꯥꯏꯗꯤ ꯃꯩꯇꯩ ꯂꯣꯏ ꯉꯥꯡꯕꯁꯤ ꯆꯍꯤ ꯇꯔꯨꯛ ꯇꯔꯦꯠ ꯁꯨꯔꯦ
ꯑꯩꯁꯨ ꯍꯩꯗꯤ ꯍꯩ ꯀꯩꯅꯣ ꯑꯗꯨ ꯃꯣꯏꯒꯤ ꯃꯣꯏꯒꯨꯝꯅ ꯉꯥꯡꯕꯗꯤ ꯍꯩꯇꯦꯕ
ꯎꯝ ꯑꯩꯉꯣꯟꯗꯗꯤ ꯌꯧꯗꯦꯗ ꯅꯪ
ꯑꯧ ꯌꯧꯗꯕꯅꯦ ꯅꯪꯗꯤ ꯋꯥꯡꯕꯅꯤꯅꯀꯣ
ꯑꯩ ꯋꯥꯡꯕꯅꯤꯅ ꯍꯥꯏꯔꯤ
ꯎꯝ ꯊꯥꯛ ꯋꯥꯡꯕꯅꯤꯅ
ꯑꯋꯥꯡꯗꯦ
ꯋꯥꯡꯕꯅꯦ ꯅꯣꯏꯗꯤ
ꯀꯔꯤꯒꯤ ꯈꯪꯕ
ꯑ ꯅꯥ ꯅꯪꯒꯤ ꯆꯍꯤ ꯑꯩ ꯍꯥꯏꯔꯛꯀꯦꯀꯣ
ꯑꯥ
ꯀꯨꯟ ꯇꯔꯨꯛꯔ ꯀꯨꯟ ꯃꯉꯥꯔꯥ
ꯑꯥ ꯑꯗꯨꯗꯤ ꯌꯧꯗ꯭ꯔꯤꯌꯦ
ꯑꯗꯨꯗꯤ ꯀꯨꯟ ꯃꯔꯤ ꯀꯨꯟꯍꯨꯝꯗꯣꯏ
ꯇ꯭ꯋꯦꯟꯇꯤꯊ꯭ꯔꯤ ꯌꯧꯅꯤꯡꯉꯥꯏ ꯇꯧꯔꯦ
ꯑꯗꯨꯗꯤ ꯑꯉꯥꯡꯅꯦ ꯀꯩꯅꯣ
ꯑꯥ ꯑꯁꯦꯡꯕ ꯑꯁꯤ ꯆꯍꯤꯅꯀꯣ ꯑꯥ ꯇ꯭ꯋꯦꯟꯇꯤꯊ꯭ꯔꯤ ꯁꯨꯔꯅꯤ
ꯑꯣ ꯑꯩꯗꯤ ꯇ꯭ꯋꯦꯟꯇꯤ ꯇꯨꯅꯦ
ꯑꯥ ꯅꯪ ꯊꯦꯡꯅ ꯁ꯭ꯀꯨꯜ ꯀꯥꯕ꯭ꯔꯥ
ꯑꯥꯎ
ꯑꯠꯆꯥ ꯆꯥ ꯆꯥ ꯑꯗꯨꯒꯤ ꯑꯣꯏꯔꯝꯅꯤ
ꯑꯣ ꯋꯥꯔꯤ ꯀꯟꯅ ꯁꯥꯟꯅ ꯈꯔ ꯉꯟꯅ ꯁꯥꯟꯅꯔꯗꯤ ꯅꯅꯥꯎ ꯅꯨꯄꯤ ꯊꯣꯛꯂꯛꯀꯅꯤ ꯅꯣꯏ
ꯑꯥ ꯅꯠꯇꯦ ꯀꯔꯤ ꯅꯪ ꯇ꯭ꯋꯦꯟꯇꯤ ꯇꯨ ꯌꯧꯔꯒ ꯀꯔꯤ ꯀ꯭ꯂꯥꯁ ꯂꯥꯕꯦꯜ ꯈꯥꯛ ꯍꯥꯏꯕꯗꯤ ꯀꯌꯥ ꯊꯦꯡꯅ ꯀꯥꯕꯅꯣ ꯅꯪꯕꯣ
ꯑꯩꯔꯣ
ꯑꯥ
ꯆꯍꯤ ꯇꯔꯥꯗꯒꯤ ꯍꯦꯟꯅ
ꯐꯖꯅ ꯉꯥꯡ
ꯆꯍꯤ ꯇꯔꯥꯗꯒꯤ ꯆꯍꯤ ꯇꯔꯥꯗꯒꯤ ꯀꯥꯕ ꯍꯧꯔꯕꯅꯦ
ꯑꯣꯏꯔꯝꯕ ꯌꯥꯏ ꯂꯥꯏꯔꯤꯛ ꯄꯥꯕꯁꯨ ꯇꯜꯂꯦ ꯍꯥꯏ
ꯎꯝ ꯌꯥꯝ ꯇꯟꯕꯅꯦ
ꯅꯪ ꯃꯈꯣꯟꯗꯤ ꯑꯉꯥꯡ ꯃꯥꯜꯂꯦ
ꯑꯧ ꯑꯉꯥꯡꯅꯦ ꯅꯆꯥꯅꯦ
ꯑꯗꯨꯒ ꯑꯃꯨꯛ ꯇ꯭ꯋꯦꯇꯤꯇꯨꯗꯤ ꯍꯦꯜꯂ ꯍꯥꯏ ꯒ꯭ꯌꯥꯟ ꯇꯥꯗ꯭ꯔꯦ ꯁꯦꯔꯥꯟ ꯇꯨꯔꯥꯟ
ꯑꯁꯦꯡꯕ ꯍꯥꯏꯌꯨ
ꯑꯁꯦꯡꯕ ꯍꯥꯏꯕꯅꯤ ꯅꯪ ꯊꯥꯖꯗ꯭ꯔꯒ
ꯑꯥ ꯁꯥꯏ
ꯐꯥꯒꯤ ꯇꯧꯕꯅꯤ ꯐꯥꯒꯤ ꯇꯧꯕꯅꯤ ꯅꯕꯨꯡꯅꯤꯗ
ꯅꯣꯏ ꯐꯦꯃꯤꯂꯤꯗ ꯂꯩꯕ꯭ꯔꯥ ꯑꯗꯨꯝ ꯍꯥꯏꯗꯤ ꯑꯣꯆꯥ ꯑꯠꯆꯥ ꯅꯨꯡꯉꯥꯏꯔꯝꯅꯤꯀꯣ ꯃꯃꯥ ꯕꯕꯥꯁꯤꯡꯒ ꯂꯩꯃꯤꯟꯅꯕꯗꯤ
ꯑꯧ ꯌꯥꯝ ꯅꯨꯡꯉꯥꯏ
ꯑꯩꯈꯣꯏꯗꯤ ꯈꯨꯟ ꯆꯠꯄ ꯐꯪꯗ꯭ꯔꯦ ꯅꯪꯗ꯭ꯔꯦ
ꯑꯣ ꯆꯠꯀꯅꯨꯗ ꯅꯪ ꯃꯥꯁꯦ ꯈꯨꯟꯗ ꯌꯥꯝ ꯁꯥꯏꯕ
ꯎꯝ ꯁꯥꯗꯦ ꯈꯨꯟꯗꯗꯤ ꯎꯝ ꯎ ꯃꯌꯥꯝ ꯂꯩꯕꯅꯤꯅ ꯀꯣ
ꯑꯣ ꯅꯪꯁꯨ ꯆꯤꯡꯗꯩꯔꯣ
ꯑꯩ ꯆꯤꯡꯗꯒꯤꯅꯦ ꯑꯗꯨꯕꯨ ꯆꯤꯡꯗ ꯂꯩꯇꯕ ꯍꯧꯖꯤꯛꯇꯤ
ꯆꯤꯡꯗ ꯌꯥꯝ ꯁꯥꯏꯌꯦ ꯍꯥꯏꯕꯅꯤꯅꯦ
ꯅꯪꯗꯤ ꯆꯤꯡꯗ ꯅꯠꯇ꯭ꯔꯣ
ꯃꯥꯅꯦ ꯐꯥꯒꯤ ꯇꯧꯕꯅꯦ ꯆꯤꯡꯗꯒꯤ ꯅꯠꯇꯦ
ꯑꯩꯗꯤ ꯆꯤꯡꯗꯒꯤꯅꯦ ꯆꯤꯡ ꯑꯣꯏꯔꯁꯨ ꯇꯝꯄꯥꯛꯅꯦ ꯑꯩꯈꯣꯏꯗꯤ ꯃꯃꯤꯡꯗꯤ ꯆꯤꯡꯅꯦ ꯑꯗꯨꯕꯨ ꯃꯐꯝꯗꯤ ꯇꯝꯄꯥꯛꯅꯦ
ꯋꯥ ꯒ꯭ꯌꯥꯟ ꯇꯥꯅꯤꯡꯉꯥꯏ ꯈꯔ ꯋꯥꯠꯂꯤ
ꯍꯥꯏꯗꯤ ꯑꯩ ꯑꯩꯅ ꯍꯥꯏꯕꯗꯨꯔ
ꯑꯧ ꯃꯃꯤꯡꯗꯤ ꯆꯤꯡꯅꯦ ꯍꯥꯏꯕ ꯃꯐꯝꯗꯤ ꯇꯝꯄꯥꯛ
ꯃꯤꯅ ꯈꯟꯕꯗꯗꯤꯀꯣ ꯃꯤꯅ ꯈꯟꯕꯅꯗꯤ ꯑꯗꯨꯝ ꯑ ꯆꯤꯡ ꯆꯤꯡꯗ ꯃꯥꯟꯕꯅꯦꯕ ꯆꯤꯡ ꯆꯤꯡꯒꯤ ꯗꯤꯁꯇ꯭ꯔꯤꯛ ꯃꯅꯨꯡ ꯆꯟꯕꯅꯤꯅꯀꯣ ꯑꯗꯨꯕꯨ ꯃꯐꯝ ꯌꯥꯎꯕ ꯇꯝꯗꯗꯤ ꯄꯨꯔꯥ ꯇꯝꯄꯥꯛꯅꯦꯕ
ꯎꯝ ꯇꯥꯔꯦ ꯇꯥꯔꯦ ꯐꯖꯅ ꯇꯥꯔꯦ ꯍꯧꯖꯤꯛꯇꯤ
ꯎꯝ ꯑꯗꯨꯅꯦ ꯑꯩꯈꯣꯏꯒꯤ ꯃꯐꯝꯗꯤ ꯈꯔ ꯀꯩꯅꯣ ꯇꯧꯕꯅꯦ ꯅꯨꯡꯁꯥ ꯊꯣꯛꯇꯦ ꯅꯨꯡꯁꯤꯠ ꯁꯤꯠꯂꯤ
ꯑꯣ ꯅꯣꯡ ꯆꯨꯒꯗ꯭ꯔꯥ ꯑꯗꯨꯗꯤ
ꯑꯩꯅ ꯌꯦꯡꯕ ꯃꯇꯝꯗ ꯑꯇꯣꯞꯄ ꯃꯐꯝꯗꯗꯤ ꯆꯨꯦ ꯑꯩꯈꯣꯏꯗꯗꯤ ꯆꯨꯔꯛꯇ꯭ꯔꯤ ꯌꯧꯔꯛꯅꯤꯉꯥꯏ ꯃꯥꯜꯂꯦ
ꯌꯧꯔꯛꯀꯅꯤ ꯍꯥꯏꯕꯅꯤ ꯀꯣꯜ ꯇꯧꯔꯛꯀꯅꯤ
ꯍ ꯍ
ꯃꯣꯏ ꯂꯝꯕꯤꯗ ꯆꯠꯂꯤ ꯍꯥꯏꯕꯅꯦꯕ
ꯅꯣꯡꯖꯨ ꯅꯣꯡꯖꯨꯕꯁꯦ ꯌꯥꯝ ꯂꯩꯕ ꯅꯨꯡꯉꯥꯏꯇꯦ ꯑꯩꯈꯣꯏ ꯅꯦꯋꯥꯛ ꯌꯥꯗꯕꯒꯤꯀꯣ
ꯅꯣꯡꯖꯨꯔꯗꯤꯅꯤꯉꯔꯦ ꯇꯕ꯭ꯔꯣ
ꯑꯍꯣꯏ ꯅꯣꯡ ꯆꯨꯨꯔꯗꯤ ꯍꯦꯟꯅ ꯀꯩꯅꯣ ꯇꯧꯋꯦ ꯅꯨꯡꯉꯥꯏꯇꯦ
ꯑꯦꯖꯔꯅꯤ ꯅꯁꯨꯣ
ꯅꯪ ꯈꯪꯒꯅꯤ ꯅꯪ ꯂꯩꯕ
ꯑꯩꯈꯣꯏꯗꯤ ꯆꯞ ꯃꯥꯟꯅꯩ ꯑꯩꯅ ꯍꯣꯏꯗꯅꯀꯣ ꯃꯩ ꯂꯥꯛꯇ꯭ꯔꯗꯤꯀꯣꯅꯦ ꯋꯥꯔ ꯅꯨꯡꯉꯥꯏ ꯃꯩ ꯋꯥꯔ ꯌꯥꯗꯕ
ꯑꯈꯣꯏ ꯑꯩꯈꯣꯏ ꯈꯨꯟꯒ ꯆꯞ ꯃꯥꯟꯅꯕ ꯑꯣꯏꯔꯕꯝꯅꯤꯅ ꯑꯩꯈꯣꯏꯁꯦ ꯋꯥꯔꯤꯁꯦ ꯍꯣꯏ ꯀꯣꯟꯁꯨ ꯑꯗꯨꯃꯥꯏꯅ ꯇꯧꯋꯦ ꯃꯥꯏ ꯂꯥꯛꯇ꯭ꯔꯗꯤ ꯑꯁ ꯅꯦꯠꯋꯥꯛꯗꯤ ꯂꯣꯏꯔꯦ
ꯑꯣ ꯑꯗꯨ ꯑꯗꯨꯗꯤꯈꯣꯏ ꯐꯔꯗ ꯏꯕꯥꯅꯤꯁꯦ ꯈꯪꯅꯕꯒꯝ ꯇꯧꯔꯦ ꯑꯗꯨꯗꯤ
ꯏꯅꯥ ꯍꯅꯄꯥꯥ ꯑꯣꯏꯔꯗꯤ ꯎꯝ
ꯑꯩꯁꯨ ꯀꯣ ꯍꯥꯏꯅꯤꯡꯗ꯭ꯔꯦ ꯍꯥꯏꯕ ꯍꯩꯇ꯭ꯔꯦ
ꯍꯥꯏꯌꯣ ꯍꯥꯏꯌꯣ ꯇꯞꯅ ꯇꯞꯅ ꯍꯥꯏꯌꯣ ꯊꯣꯛꯀꯅꯤ
ꯃꯊ ꯇꯋꯏꯦ
ꯀꯔꯤꯔꯥ
ꯉꯪ ꯑꯩꯇꯔꯤ
ꯑꯆꯥ ꯑꯠ ꯎꯝ ꯑꯩꯈꯣꯏ ꯐꯣꯟꯅꯤꯀꯣ ꯍꯞꯇꯥ ꯋꯥꯔꯜ ꯀꯞ ꯂꯩ ꯅ ꯍꯟꯗ ꯑꯗꯨ ꯑꯣꯏꯔꯁꯨ ꯍꯞꯇꯥ ꯑꯃꯒꯨꯝꯕ ꯃꯥꯏꯔꯥꯛꯛꯇꯕ ꯌꯥꯎꯋꯦ
ꯑꯁ ꯅꯣꯏ ꯏꯗꯤ ꯍꯦꯟꯃꯟꯗ꯭ꯔꯣ
ꯑꯁ ꯍꯦꯛ ꯑꯗꯨꯃꯥꯏꯅ ꯇꯧꯕꯅꯦ ꯑꯗꯨꯝ ꯑꯗꯨꯕꯨ ꯑꯩꯈꯣꯏ ꯏꯃꯥ ꯕꯥꯅ ꯁꯥꯎꯔꯤꯅꯦ ꯋꯥꯔꯜ ꯀꯞ ꯌꯦꯡꯉꯤ ꯇꯥꯔꯒ ꯑꯃꯨꯛ ꯃꯥꯏ ꯂꯥꯛꯇ꯭ꯔꯦ ꯍꯥꯏꯅ ꯃꯥꯏꯥꯛ ꯋꯥꯔꯜ ꯀꯞꯇꯤ ꯂꯣꯏ ꯌꯦꯡꯅꯤꯡꯕ ꯉꯥꯛꯇꯅꯤꯅ ꯑꯗꯨꯕꯨ ꯑꯩꯈꯣꯏꯗꯤ ꯈꯔ ꯋꯥꯠꯄꯒꯤ ꯑꯣꯏꯔꯝꯅꯤ ꯍꯞꯇꯥ ꯑꯃꯒꯨꯝꯕ ꯑꯃ
ꯇꯧꯔꯍꯦ ꯍꯞꯇꯥ ꯑꯃꯗꯤꯗꯤ ꯍꯦꯟꯃꯜꯜꯂꯤ ꯑꯩꯈꯣꯏꯗꯤ ꯅꯣꯡꯃ ꯑꯣ ꯋꯥꯟ ꯗꯦ ꯇꯨ ꯗꯦ ꯑꯗꯨꯝ ꯂꯧꯋꯦꯕ ꯃꯔꯛ ꯃꯔꯛꯇꯅꯤꯗ ꯑꯗꯨꯁꯨ ꯇꯧꯗꯣꯏ
ꯅꯣꯏ ꯈꯨꯟꯗꯤ ꯈꯔ ꯅꯨꯡꯉꯥꯏꯕ ꯈꯨꯟ ꯑꯣꯏꯔꯝꯅꯤ ꯑꯗꯨ ꯑꯣꯏꯔꯗꯤ
ꯎꯝ
ꯍꯣꯏꯗꯗꯒꯤ ꯍꯦꯟꯅ
ꯑꯧ ꯑꯩꯈꯣꯏꯗꯤ ꯌꯥꯝ ꯅꯨꯡꯉꯥꯏ
ꯍ ꯗꯝ ꯂꯥꯏꯕ
ꯉꯥꯏ ꯊꯪꯗꯦ
ꯑ ꯔꯣꯡꯃꯥꯏꯒꯤ ꯃꯐꯝꯗ ꯗꯥꯝ ꯑꯆꯧꯕ ꯂꯩꯕꯗꯣ ꯈꯪꯗꯦ ꯑꯗꯨ ꯂꯩꯌꯦ ꯍꯥꯏꯕꯗꯤ ꯊꯪꯕ
ꯈꯪꯗꯦ ꯀꯃꯥꯏꯅ ꯈꯪꯅꯤ ꯑꯣ ꯅꯣꯏꯁꯦ ꯕꯦꯜꯂꯤꯗꯔꯣ
ꯑꯗꯨꯅꯦ ꯆꯣꯃꯦ
ꯑꯩ ꯈꯪꯕꯒꯨꯝ ꯇꯧꯔꯦ ꯑꯗꯨꯗꯤ ꯑꯦ ꯑꯣꯏꯔꯝꯃꯣꯏꯗ ꯑꯣꯏꯔꯝꯃꯣꯏ
ꯑꯥ ꯍꯣꯏ ꯑꯩꯕꯨꯗꯤ ꯈꯪꯉꯝꯕ꯭ꯔꯥ ꯑꯗꯨꯕꯨ ꯑꯗꯨ ꯃꯐꯝꯗꯒꯤꯅꯤ ꯍꯥꯏꯕ ꯑꯩ
ꯎꯝ
ꯑꯗꯨꯒꯤ ꯃꯩꯗꯣ ꯈꯔ ꯅꯨꯉꯥꯏꯇꯦꯕ ꯅꯪ
ꯎꯝ
ꯑꯗꯨ ꯃꯐꯝꯗꯣ ꯈꯪꯅꯕ꯭ꯔꯣꯅ
ꯈꯪꯗꯦ ꯍꯥꯏꯕ ꯃꯃꯤꯡꯁꯨ ꯃꯃꯤꯡ ꯍꯥꯏꯒꯅꯨꯗ ꯑꯩ ꯇꯥꯅꯤꯡꯗꯦꯗ ꯑꯩ ꯇꯜꯂꯦꯕ
ꯍ ꯍꯣꯏ ꯍꯥꯏ ꯉꯥꯏ ꯀꯣ ꯀꯣ
ꯎꯝ ꯑꯣ ꯑꯩ ꯈꯪꯕꯒꯨꯝ ꯇꯧꯋꯦꯗꯤ ꯍꯥꯏꯕꯅꯦ
ꯑꯩ ꯑꯩꯁꯨ ꯈꯪꯗꯦ ꯅꯪꯒꯤ ꯋꯥ ꯉꯥꯡꯕ ꯑꯩꯈꯣꯏ ꯑꯩꯈꯣꯏ ꯂꯣꯏꯒ ꯈꯔ ꯑꯗꯨꯝ ꯃꯥꯟꯅꯩꯑꯦꯕ
ꯎꯝ
ꯎꯝ
ꯈꯪꯉꯤꯕ
ꯑꯣ ꯑꯗꯨꯗꯤ ꯇꯣꯡꯉꯥꯜꯂꯦ
ꯗꯥꯝ ꯍꯥꯏꯕꯗꯒꯤ ꯑꯩꯁꯨ ꯆꯤꯡꯅꯩꯕ
ꯎꯝ ꯑ ꯑꯗꯣ ꯅꯪꯅ ꯍꯥꯏꯕꯗꯨꯗꯤ ꯏꯃꯥꯟꯅꯕꯤ ꯂꯩꯌꯦ
ꯑꯣꯝ
ꯏꯃꯥꯟꯅꯕꯤ ꯃꯌꯥꯝ ꯑꯩꯈꯣꯏ ꯁꯦꯀꯦꯟꯗꯔꯤꯗ ꯎ ꯀꯥꯃꯤꯟꯅꯕꯁꯤꯡꯀꯣ
ꯎꯝ
ꯑꯗꯨꯗꯒꯤ ꯉꯥꯛꯇꯅꯦ
ꯑꯣ ꯑꯗꯨꯗꯤ
ꯃꯣꯏꯗꯤ ꯅꯈꯣꯏꯗꯒꯤ ꯍꯦꯟꯅꯗꯤ ꯁꯤꯅꯤꯌꯔ ꯑꯣꯏꯔꯅꯤ ꯑꯩꯈꯣꯏꯒꯤ ꯀ꯭ꯂꯥꯁꯃꯦꯠ ꯑꯣꯏꯕꯅꯤꯅꯀꯣ
ꯑꯣꯏꯒꯅꯤ ꯑꯩ ꯍꯧꯖꯤꯛ ꯀꯣꯜ ꯇꯧꯔꯤꯁꯦ
ꯎꯝ
ꯑꯩꯉꯣꯟꯗꯒꯤ ꯍꯟꯕ ꯉꯥꯛꯇꯅꯦꯕ
ꯑꯥ
ꯆꯍꯤ ꯃꯉꯥꯔꯥ ꯑꯍꯨꯝꯂꯥ ꯅꯠꯇ꯭ꯔꯒꯅ ꯇꯔꯥ ꯍꯦꯟꯕ꯭ꯔꯥ ꯀꯨꯟ ꯍꯦꯟꯕ꯭ꯔꯥ ꯑꯗꯨꯝ
ꯅꯪꯁꯦ ꯆꯍꯤ ꯀꯨꯟ ꯁꯨꯗ꯭ꯔꯤꯀꯣ
ꯁꯨꯗ꯭ꯔꯤꯑꯣ
ꯑꯗꯨꯗꯤ ꯀꯔꯤꯒꯤ ꯉꯁꯥꯏ ꯇꯣꯏꯅ ꯍꯥꯏꯕ
ꯑꯩ ꯋꯥꯉꯥ
ꯐꯥꯒꯤ ꯇꯧꯕ꯭ꯔꯥ ꯑ ꯐꯔꯦꯅꯦ ꯐꯔꯦꯅꯦ ꯑꯍꯟ ꯁꯥꯅꯤꯡꯕ ꯃꯇꯝꯅꯤꯅꯦ
ꯀꯗꯥꯏꯗꯒꯤ ꯑꯍꯟ ꯁꯟꯅꯤꯡꯗꯦ ꯑꯩ ꯑꯉꯥꯡ ꯑꯣꯏꯔꯤ ꯑꯩ ꯆꯍꯤ ꯀꯨꯟꯊ꯭ꯔꯥꯃꯨꯛ
ꯗꯣꯟ ꯀꯔꯥꯢ
ꯆꯍꯤ ꯇꯔꯥ ꯈꯛꯇꯅꯦꯕ
ꯎꯝ ꯇꯔꯥꯃꯔꯤ ꯇꯔꯥꯃꯉꯥ
ꯇꯔꯥꯃꯉꯥ ꯈꯛꯇꯅꯤ ꯑꯣ ꯊꯥꯖꯕ꯭ꯔꯣ ꯐꯥꯒꯤ ꯇꯧꯕꯅꯦ ꯑꯦꯠꯇꯤꯟ ꯅꯥꯏꯟꯇꯤꯟ ꯆꯪꯗꯧꯔꯦ
ꯑꯠꯆꯥ ꯆꯥ ꯆꯍꯤ ꯃꯔꯤ ꯍꯥꯜꯂꯦ ꯑꯩꯅ
ꯎꯝ
ꯢꯆꯦ ꯀꯥꯎꯎ ꯀꯣ ꯆꯦꯆꯦꯅꯦ
ꯑꯩꯥꯏ ꯆꯦꯆꯦ ꯁꯥꯅꯤꯡꯕ ꯃꯇꯝꯅꯤ ꯆꯦꯆꯦ
ꯑꯁ ꯑꯩ ꯑꯁꯦꯡꯕ ꯍꯜꯂꯤꯗꯨꯗꯤ ꯑꯩꯈꯣꯏꯗꯤ ꯀꯣꯂꯦꯖ ꯂꯣꯏꯔꯒ ꯑꯔꯤ ꯑꯔꯤꯕ